ꯍꯥ
ꯇꯥꯔꯦ ꯇꯥꯔꯦ
ꯌꯥꯝ ꯇꯞꯄꯦ ꯑꯉꯣ
ꯂꯩ ꯈ ꯇꯔꯝꯃꯅꯤ
ꯇꯥꯔꯦ ꯑꯩꯒꯤꯅꯦꯀꯣ ꯑ ꯐꯤ ꯁꯥꯕꯒꯤ ꯊꯥꯔꯛꯄ ꯆꯦ ꯁꯦ ꯂꯣꯏ ꯁꯦꯒꯥꯏꯔꯝꯃꯤꯅꯦꯃꯤ ꯄꯨꯨꯊꯔꯦ ꯑꯗꯨꯅ ꯕꯨꯡꯉꯣꯅ ꯇꯧꯋꯤꯔ ꯀꯥꯅ ꯇꯧꯔꯤ ꯅꯣ ꯈꯪꯗꯦꯃꯤ ꯈꯪꯗ꯭ꯔꯦ ꯁꯤꯗ
ꯇꯥꯎꯕ ꯒꯤ ꯀꯣ ꯌꯦꯡ ꯂꯥꯛꯄꯗ ꯆꯥ ꯀꯧꯔꯛꯀꯅꯨꯀꯣ
ꯀꯩ ꯆꯥꯔꯤꯅꯣ ꯀꯥꯎꯅꯨ ꯀꯥꯎꯅꯨ ꯀꯔꯤꯅꯣ ꯈꯪꯗ꯭ꯔꯦ ꯑꯩ ꯀꯊꯣꯏꯕꯦꯝ ꯂꯣꯏ ꯀꯗꯧꯔꯝꯃꯤꯅꯦꯝꯃꯦ
ꯀꯅꯥꯅ ꯇꯧꯏꯤꯅꯣ ꯑꯩꯁꯨ ꯈꯪꯗ꯭ꯔꯦꯗꯅ ꯌꯦꯟꯅ ꯌꯦꯟꯅꯔ ꯍꯨꯏꯅꯔ ꯈꯪꯗ꯭ꯔꯦ ꯈꯕꯔ ꯊꯥꯔꯛꯄꯗꯣ ꯑꯗꯨꯗꯣ ꯀꯩꯗꯧꯔꯝꯃꯤꯅꯦꯃꯤ ꯂꯣꯏꯅ ꯑꯁ ꯐꯤꯁꯦ ꯁꯣꯢꯔꯝꯃꯦꯅꯦ
ꯂꯪ ꯑꯣ ꯃꯈꯥꯗ ꯇꯥꯑꯣ ꯇꯥꯕꯅꯤꯗꯨꯨꯔꯣ
ꯅꯠꯇꯦ ꯑꯃ ꯀꯩꯅꯣꯗꯣ ꯈꯕ꯭ꯔ ꯑꯃ ꯊꯥꯔꯛꯏꯗꯅ
ꯑꯥ ꯂꯪꯗ
ꯂꯪꯗ ꯊꯥꯔꯛꯏꯗꯅ ꯂꯪꯁꯦ ꯀꯣꯝꯗꯅꯕꯅ ꯊꯥꯔꯛꯄꯗꯣ ꯌꯦꯟꯅꯔꯥ ꯕꯣꯕꯣꯅꯔ ꯈꯪ ꯕꯣꯟꯕꯣꯟ ꯅꯔ ꯌꯦꯟꯅꯔ ꯈꯪꯗ꯭ꯔꯦ ꯁꯤꯗ ꯂꯣꯏ ꯆꯤꯈꯥꯏꯔꯝꯃꯤꯕ ꯁꯦꯒꯥꯏꯔꯝꯃꯤꯕ
ꯃꯄꯥꯟ ꯃꯄꯥꯟꯗꯔꯣ
ꯍꯣꯏ ꯍꯣꯏ ꯍꯣꯢ ꯑꯗꯨꯗꯨꯒꯤ ꯌꯥꯗ꯭ꯔꯤꯕ ꯄꯩꯁꯥꯁꯦ ꯇꯜꯂꯛꯏꯃꯤꯅꯦ ꯃꯤ ꯂꯣꯏꯃ ꯄꯨꯊꯔꯕꯗꯣ
ꯎꯝ
ꯑꯗꯨ ꯇꯧ ꯀꯔꯝꯕꯅꯣ ꯈꯪꯗꯦ
ꯍꯌꯦꯡ ꯀꯅꯥ ꯀꯅꯥ ꯂꯥꯛꯇꯣꯏꯅꯣ ꯆꯠꯇꯣꯏ ꯍꯌꯦꯡ ꯅꯠ ꯄꯨꯡ ꯀꯌꯥ ꯂꯥꯛꯇꯣꯏꯅꯣ
ꯄꯨꯡ ꯈꯪꯗꯦ ꯄꯨꯡ ꯍꯌꯦꯡ ꯅꯪ ꯇꯨꯏꯁꯟ ꯄꯨꯡ ꯌꯥꯗꯅ ꯂꯣꯏꯕꯗꯣ ꯃꯥꯄꯟ ꯇꯥꯔꯗꯤ ꯑꯗꯨꯝ ꯇꯥꯔꯅꯤ ꯇꯔꯥ ꯃꯈꯥꯏ ꯑꯣ ꯃꯥꯄ ꯄꯟꯗꯤ ꯇꯥꯔꯅꯤ ꯄꯨꯡ ꯀꯌꯥ ꯀꯌꯥꯗ ꯂꯣꯏ ꯀ꯭ꯂꯥꯁ ꯑꯃꯅ
ꯄꯨꯡ ꯃꯥꯄꯟ ꯃꯈꯥꯏꯗ
ꯃꯄꯟ ꯃꯈꯥꯏꯗ ꯂꯣꯏꯌꯦ
ꯑ ꯑꯗꯨ ꯂꯣꯏ ꯊꯣꯔꯛ ꯌꯥꯅꯤꯌꯦ
ꯌꯥꯅꯤ ꯀ꯭ꯂꯥꯁ ꯀꯌꯥꯅꯣ ꯅꯪꯡꯃꯗ ꯇꯧꯋꯤꯁꯦ
ꯑꯅꯤ
ꯀꯂꯥꯁ ꯑꯅꯤ
ꯑꯥ
ꯎꯝ ꯀꯩꯀꯩ ꯁꯕꯖꯦꯛꯅꯣ ꯍꯧꯖꯤꯛ ꯇꯧꯔꯤꯁꯤꯅ
ꯍꯌꯦꯡ ꯃꯦꯁ ꯀ ꯢꯤꯡꯂꯤꯁꯀ ꯇꯧꯗꯣꯏꯕ
ꯅꯪ ꯑꯁꯤꯒꯤ ꯚꯤꯗꯤꯑꯣꯗꯤ ꯌꯦꯡꯉꯕ
ꯌꯦꯡꯗ꯭ꯔꯤ ꯌꯦꯡꯗꯣꯢꯅꯦ
ꯌꯦꯡꯗꯣꯢꯅꯦ
ꯁꯞ ꯇꯥꯛꯄꯅꯦ ꯃꯦꯁꯀꯤ ꯑꯩꯗꯤ ꯅꯣ ꯖꯦꯔꯣꯛꯁ ꯇꯧꯉꯦ ꯇꯧꯔ ꯀꯥꯎꯔ ꯂꯥꯛꯑꯦ
ꯎꯝ ꯀꯥꯎꯅꯤ ꯎꯝꯗ ꯇꯨꯝꯃ ꯂꯩꯇꯤꯔ ꯗ
ꯃꯥꯏ ꯇꯧ ꯌꯥꯗ꯭ꯔꯅꯤ ꯂꯦꯊꯣꯛꯄꯤ
ꯌꯦ ꯀꯔꯤꯒꯤ ꯌꯥꯗꯔꯤꯕ ꯑꯩꯈꯣꯏꯁꯦ ꯂꯩꯔꯤ ꯀꯥꯟꯗ ꯁꯦꯝꯍꯜꯂꯧꯎ ꯌꯥꯏꯅꯣ
ꯢꯁ ꯀꯥꯥꯎꯔꯤꯅꯤ
ꯀ ꯗꯗꯥꯗ ꯍꯌꯦꯡ ꯄꯨꯔꯛꯅꯕ ꯗꯗꯥꯗ ꯊꯥꯖꯤꯜꯂꯣ
ꯑꯣꯀꯦ
ꯑꯗꯨꯒ ꯌꯦꯡ ꯗꯗꯥꯁꯤ ꯑꯝꯇ ꯇꯧꯕꯤꯔꯣ ꯍꯥꯏꯌꯣ ꯃꯉꯣꯟꯗ ꯊꯥꯉꯔꯣ ꯌꯥꯔꯦ ꯍꯌꯦꯡ ꯑꯗꯨꯝ ꯁꯤ ꯀꯩꯖ ꯀꯥꯟꯗ ꯋꯥꯔꯤ ꯁꯥꯟꯅꯔꯤ ꯀꯥꯟꯗ ꯊꯥꯒꯔꯣ
ꯑꯩ ꯀꯧꯔ ꯂꯛꯢꯅꯦ ꯃꯥꯏ ꯆꯦ ꯄꯤꯔꯝꯃꯝꯕꯅꯦꯌꯣ
ꯀꯔꯤ ꯆꯦ
ꯃꯥꯒꯤ ꯑꯇꯥꯏꯕꯤꯒꯤꯗꯣ
ꯀꯅꯥꯗ
ꯅꯅꯥꯎ ꯆꯥꯗ ꯑꯩ ꯉꯍꯥꯟꯈꯩ ꯑꯩꯉꯣꯟꯗ ꯌꯥꯎ ꯂꯩꯅꯤ
ꯅꯍꯟꯒꯦ ꯅꯪꯑꯣꯟꯗ ꯑꯣ ꯑꯗꯨ ꯅꯪꯒꯤ ꯅꯝꯕ ꯌꯥꯗꯕꯗꯣ ꯗꯗꯥꯗ ꯑꯝꯇ ꯍꯪꯉꯣ ꯑꯗꯨꯒ ꯃꯣꯏꯗ ꯑꯝꯇ ꯁꯦꯝꯍꯜꯂꯛꯑꯣ ꯍꯥꯏꯌꯦ ꯅꯠꯇ꯭ꯔꯗꯤ ꯉꯥꯍꯛ ꯉꯥꯍꯛ ꯁꯪꯉꯨꯗꯅ
ꯃꯣꯏ ꯃꯇꯝ ꯂꯣꯏꯈꯤꯕꯩꯩꯔ ꯀꯩꯅꯣ ꯈꯪꯗꯦ
ꯀꯦꯅꯥꯎ ꯒꯤꯖꯨ ꯌꯥꯈꯤꯗ꯭ꯔꯦꯕꯀꯣ
ꯑꯥ
ꯑꯗꯨ ꯉꯥꯏꯍꯥꯛ ꯉꯥꯏꯍꯥꯛ ꯅꯝ ꯐꯪꯕꯗ ꯅꯝꯕ ꯌꯥꯏꯗꯅ ꯌꯥꯝ ꯀꯩꯅꯣ ꯇꯧꯕ ꯅꯠꯇꯦꯗꯅ ꯑꯗꯨꯒꯤ ꯍꯥꯏ ꯗꯥꯗꯥ ꯑꯩꯒꯤꯖꯦ ꯑꯝꯇ ꯁꯦꯝꯂꯜ ꯂꯛꯑꯣꯅ ꯃꯥ ꯃꯤ ꯈꯪꯅꯕꯅꯦ ꯃꯥꯟꯗꯦ ꯑꯗꯨ ꯑꯣꯏꯕꯗꯤ ꯌꯥꯕ ꯅꯠꯇꯦ ꯑꯗꯨ ꯑꯣꯏꯔꯁꯨ ꯂꯩꯗꯅ ꯅꯨꯡꯉꯥꯏꯗꯅ
ꯍꯦꯍꯦ ꯃꯥ ꯃꯆꯖꯥ ꯇꯧ ꯌꯥꯔꯦ
ꯑꯗꯨ ꯃꯁꯇꯤ ꯇꯧꯕ ꯑꯩꯉꯣꯟꯗ ꯍꯧꯖꯤꯛ ꯄꯤꯁꯤꯟꯂꯨ ꯎꯝ ꯃꯥꯒꯤꯅ ꯅꯪꯗꯤ ꯀꯌꯥ ꯑꯝꯇ ꯆꯪ ꯍꯣꯔꯦꯟ ꯌꯦꯡꯉꯣꯕꯀꯣ ꯑꯣꯏ ꯀꯩꯌꯥ ꯂꯩꯏꯒꯦ ꯌꯦꯡꯉꯣ
ꯍꯣꯏ
ꯌꯥꯔ ꯌꯦꯡꯉꯣ
ꯑ ꯂꯨꯄꯥ ꯆꯅꯤꯒ ꯍꯥꯟ ꯆꯪꯉꯛꯑꯦꯗꯅ ꯑꯗꯨꯏ ꯃꯇꯨꯡ ꯇꯥꯕꯗꯤ ꯄꯩꯁꯥ ꯑꯃꯕꯧ ꯌꯥꯎꯗꯝꯅꯦ ꯁꯥꯟꯅꯗꯕꯒꯤ
ꯅꯪ ꯏꯗꯕꯩꯅꯦ ꯑꯗꯨ ꯆꯥꯡ ꯇꯨ ꯍꯟꯗ꯭ꯔꯦꯗꯁꯦ ꯀꯩꯅꯣ ꯇꯧꯕꯩꯅꯦꯕ ꯋꯥꯔꯤꯈꯛ ꯁꯥꯟꯅꯕꯩꯅꯦꯕꯀꯣ ꯅꯪ ꯏꯕꯒꯤ ꯑꯝꯇ ꯌꯥꯎꯗ꯭ꯔꯤꯑꯕ ꯑꯩꯈꯣꯏ ꯑꯉꯕ ꯆꯪꯉꯛꯏꯁꯦ ꯑꯩꯈꯣꯏ ꯅꯣꯢ ꯑꯩꯅ ꯆꯪꯉꯛꯏꯁꯤꯗꯤꯅꯦ
ꯑ
ꯏꯕꯒꯤꯅꯦꯕ ꯏꯗ꯭ꯔꯗꯤ ꯌꯥꯗꯦꯕ ꯗꯥꯗꯥ ꯍꯣꯏꯅ ꯆꯪꯉꯛꯏꯁꯤꯖꯨꯅꯦ ꯏꯕꯒꯤꯅꯦꯕ ꯂꯥꯏꯁꯦꯟ ꯁꯨ ꯇꯦꯟ ꯄꯣꯏꯟ ꯐꯥꯏꯐ
ꯃꯥꯒꯤꯅ
ꯑꯥ ꯑꯗꯒꯤꯅꯦ ꯖꯤꯗꯟꯒꯤꯅꯅꯦ ꯑꯥ ꯇ꯭ꯋꯦꯟꯇꯤ ꯋꯥꯟ
ꯃꯥꯏ ꯌꯥꯃꯤꯍꯦ ꯃꯥ ꯏꯌꯥꯝ ꯌꯥꯃꯤꯍꯦ
ꯎꯝ
ꯃꯥ ꯁꯂꯅꯁꯤ ꯗꯔ
ꯃꯥ ꯋꯥꯔꯤ ꯁꯥꯟꯅꯕꯗꯁꯨꯅꯦꯕ
ꯑꯥ ꯑꯇꯣ ꯍꯣꯀꯤꯗꯤ ꯃꯣꯏ ꯇꯥꯇꯣ ꯑꯣ ꯍꯣꯀꯤꯗꯤ ꯌꯥꯎꯗ꯭ꯔꯦꯅꯦ
ꯈꯪꯗꯦ ꯑꯥ ꯆꯪꯉꯛꯏꯁꯦ ꯑꯩꯅꯦ ꯉꯁꯤ ꯆꯪꯉꯛꯏꯁꯦ ꯗꯥꯗꯥꯅꯦ ꯃꯤꯂꯣꯏꯁꯦ ꯑꯅꯝꯕ ꯆꯪꯉꯦꯕ ꯁꯤꯅꯥꯎꯒꯤ ꯌꯥꯈꯤꯗꯔꯦ ꯅꯪꯒ ꯆꯞ ꯃꯥꯅꯩ
ꯂꯨꯄꯥ ꯆꯥꯅꯤ
ꯅꯪꯒ ꯆꯕ ꯃꯥꯟꯅꯩ ꯍꯥꯏꯕ ꯀꯅꯥꯒꯤꯅꯣ ꯑꯃꯅ ꯁꯚꯦꯟꯇꯤꯟ ꯆꯪꯉꯤ ꯑꯃꯅ ꯐꯤꯞꯇꯤꯟ ꯆꯪꯉꯦ ꯅꯠꯇꯦ ꯏꯁꯀ꯭ꯔꯤꯟ ꯁꯣꯠ ꯏꯁꯀ꯭ꯔꯤꯟ ꯁꯣꯠ ꯏꯁꯀ꯭ꯔꯤꯟ ꯁꯣꯠ ꯂꯧꯔꯒꯅꯦ ꯊꯥꯅꯔꯛꯏꯕ ꯑꯗꯨꯒꯤ ꯒ꯭ꯔꯨꯞ ꯗꯥꯗꯥꯅ ꯊꯥꯒꯠꯂꯛꯏꯕ ꯗꯥꯗꯥꯅ ꯊꯥꯔꯠꯂꯛꯏꯕ ꯃꯥꯏ ꯃꯤꯈꯩꯁꯦ
ꯑ
ꯃꯤꯈꯩꯁꯦ ꯃꯥꯅ ꯏꯁꯀ꯭ꯔꯤꯟ ꯁꯣꯠ ꯂꯧꯔꯦꯗꯅ ꯑꯗꯣꯒ ꯃꯉꯣꯟꯗ ꯊꯥꯍꯜꯂꯛꯑꯦꯗꯅ ꯑꯗꯨꯒ ꯊꯥꯒꯠꯂꯤꯕ ꯑꯗꯨꯢ ꯆꯥꯔꯤꯅꯤꯗ ꯋꯥꯁꯄꯇ ꯑ ꯋꯥꯁꯄ ꯒ꯭ꯔꯨꯨꯨꯞ ꯌꯥꯎꯋꯦ ꯑꯩ ꯃꯣꯏ ꯒ꯭ꯔꯨꯨꯄꯇꯨꯗ ꯊꯥꯔꯛꯏꯕ
ꯑꯣ
ꯑꯗꯨ ꯏꯅꯝꯃꯅ ꯍꯥꯏꯅꯤ ꯃꯆꯦꯜꯂꯥꯗꯀꯣ ꯃꯗꯨꯅꯦ ꯏꯅꯝꯕ ꯅꯠꯇ꯭ꯔꯣꯃꯤ ꯅꯪꯁꯤ ꯅꯪ ꯁꯤꯕꯨ ꯍꯇꯕ ꯍꯥꯏꯔꯤꯌꯦ ꯑꯗꯨ ꯅꯝꯕ ꯁꯤ ꯋꯥꯏ ꯇꯕꯅꯥꯔꯤ ꯀ
ꯀꯨꯟ ꯃꯉꯥꯥ ꯆꯪꯕ ꯌꯥꯎꯔꯤꯁꯦ ꯀꯅꯥꯅꯣ
ꯑ ꯑꯗꯨꯗꯨꯅꯦ ꯀꯩꯅꯣꯗꯣ ꯃꯣꯏꯒꯤ ꯗꯥꯢ ꯑꯥ ꯑꯥ ꯑꯥ ꯃꯥꯒꯤꯅꯦ
ꯑꯩꯒꯤꯁꯨ ꯑ ꯃꯉꯥ ꯂꯩꯔꯤ ꯀꯩꯗꯧꯅꯕ ꯋꯥꯔꯤ ꯁꯥꯟꯅꯅꯕ
ꯃꯉꯥꯁꯦ ꯂꯣꯏꯔꯒ ꯗꯗꯥꯅ ꯍꯥꯏꯕ ꯊꯥꯔꯇꯤ ꯑꯃꯒ ꯑꯩꯠꯇꯤꯟ ꯑꯃꯒ ꯑꯣꯏꯒꯗꯕꯅꯦꯌꯦ ꯀꯣꯜꯖꯦ ꯁꯤꯖꯦ ꯂꯣꯏꯔꯀꯥꯟꯗꯅꯦꯌꯦ ꯏꯕ ꯌꯥ ꯑꯩ ꯏꯕ ꯌꯥꯗ꯭ꯔꯦꯕ ꯍꯧꯖꯤꯛ ꯍꯥꯎ ꯂꯩꯔꯝꯃꯣ ꯂꯩꯔꯝꯃꯣ ꯄꯥꯕ ꯍꯧꯔꯝꯃꯣ ꯖꯒꯣꯏ ꯅꯨꯡꯉꯥꯏꯕ꯭ꯔꯣ ꯑꯩ ꯉꯔꯥꯡ ꯌꯦꯡꯕ ꯊꯣꯛꯂꯛꯍꯧꯗ꯭ꯔꯦꯅꯦ ꯅꯥꯞꯄꯒꯤ ꯖꯒꯣꯏ ꯉꯔꯥꯡ ꯌꯦꯡꯍꯧꯗ꯭ꯔꯦꯅꯦ ꯑꯩ
ꯋꯥꯛꯀꯤꯡ ꯆꯦꯟꯗ꯭ꯔꯕꯣ ꯉꯣ ꯅꯪ ꯁꯥꯏ ꯅꯪ ꯎꯗ꯭ꯔꯣ
ꯑꯩꯈꯣꯏꯗꯤ ꯌꯦꯡ ꯐꯪꯗꯦꯗ
ꯑꯣ ꯕꯣꯂꯟꯇꯤꯌꯥꯔꯅꯤꯅ
ꯑꯥ
ꯁꯥꯏ ꯍꯥꯏꯕꯅꯤ ꯑꯗꯨꯒꯤꯅꯤ ꯅꯍꯥꯟꯗꯒꯤ ꯀꯣꯆꯤꯡ ꯂꯥꯛꯇ꯭ꯔꯤꯁꯦ
ꯃꯣꯏ ꯈꯝꯕ ꯁꯥꯕ ꯈꯩꯗꯣ ꯑꯣꯢꯔꯝ
ꯗꯣ ꯁꯥꯟꯅꯁꯦ ꯅꯥꯟꯗꯣꯒ ꯁꯥꯟꯅꯔꯤ ꯂꯣꯏꯔꯀꯥꯟꯗ ꯑꯩ ꯇꯧꯔꯛꯀꯦ ꯅꯪꯅ ꯑꯣꯏꯔꯁꯨ ꯌꯥꯏ ꯇꯧꯔꯛꯀꯦ ꯑꯗꯨꯒ ꯍꯥꯏꯅꯁꯦ
ꯃꯣꯢ ꯁꯃꯥꯏ ꯁꯨꯃꯥꯏ ꯆꯪꯉꯅꯤꯕꯀꯣ
ꯁꯨꯃꯥꯏꯅ ꯆꯪꯉꯗꯤ ꯅꯩꯗꯣꯏꯅꯤꯅꯦ ꯅꯪꯕꯨ ꯑꯗꯨ ꯅꯪ ꯂꯥꯏꯔꯤꯛ ꯄꯥꯗꯨ ꯄꯥꯔꯣꯍꯦ ꯑꯃꯨꯛ ꯂꯥꯏꯔꯤꯛ ꯄꯥꯔ ꯅꯥꯟꯗꯣꯒꯤ ꯆꯪꯂꯛꯇꯦ ꯅꯥꯟꯗꯣ ꯁꯤꯗꯤ ꯅꯪꯗꯧꯅ ꯌꯥꯗ꯭ꯔꯦꯌꯦ ꯌꯥꯗ꯭ꯔꯦꯌꯦ ꯏꯅꯝꯕꯒꯤꯁꯨ ꯌꯥꯔꯝꯒꯗ꯭ꯔꯥ ꯈꯪꯗꯦ ꯃꯥ ꯌꯦꯡꯕꯤꯌꯨ ꯃꯥꯁꯨ ꯀꯨꯏꯔꯕꯅꯤꯅ ꯏ ꯑꯗꯨꯅꯦ ꯏꯗꯕꯅꯤꯅ ꯃꯥ ꯌꯥꯔꯝꯒꯗ꯭ꯔꯥ ꯈꯪꯗꯦ ꯍꯥꯏꯕꯣ ꯂꯩꯔꯝꯅꯤ ꯌꯥꯔꯝꯃꯣꯏ ꯈꯪꯗ꯭ꯔꯤꯑꯕ ꯃꯥꯏꯁꯦ ꯌꯥꯔꯗꯤ ꯏꯕ ꯌꯥꯏꯗꯨꯅ ꯑꯗꯨꯝ ꯑꯩ ꯇꯧꯕꯤꯒꯦ ꯇꯧꯕ ꯌꯥꯔꯗꯤ ꯑꯗꯨ ꯑ ꯑꯩꯈꯣꯏ ꯊꯥꯖꯔꯨꯗꯦꯗꯅ
ꯑ
ꯁꯨꯃꯥꯏꯅꯒ ꯇꯧꯔꯛꯀꯅꯤ ꯍꯥꯏꯕ ꯊꯥꯖꯔꯨꯗꯦꯗꯅ ꯑꯩꯁꯨ ꯊꯥꯖꯗꯦꯕ ꯈꯪꯕ꯭ꯔ ꯑꯗꯨꯗꯨꯅ ꯑꯗꯨꯝ ꯅꯦꯒ꯭ꯂꯦꯛ ꯆꯥꯔ ꯂꯩꯕ ꯅꯦꯛꯂꯦꯛ ꯆꯔ ꯂꯩꯕꯁꯤꯗ ꯍꯟꯗꯛ ꯈꯛꯇ ꯊꯥꯖꯔꯛꯄꯅꯤꯗ
ꯁꯪꯁꯨ ꯁꯪꯗꯕ ꯍꯥꯏꯇꯥꯔꯦ
ꯃꯤ ꯈꯩꯁꯦ ꯁꯨꯝ ꯇꯧꯃꯤꯟꯅꯔꯛ
ꯎꯝ ꯍꯧꯒꯠꯂꯛꯑꯅꯦ ꯍꯥꯏꯁꯦ ꯃꯌꯥꯝꯗꯤ ꯍꯥꯞꯅꯔꯨꯔꯦꯕ ꯈꯪꯉꯕ ꯊꯥꯖꯔꯨꯗꯕꯅꯤꯅꯅꯦ ꯋ꯭ꯥꯔꯛꯁꯦ ꯇꯧꯗꯕ ꯋ꯭ꯔꯥꯛ ꯇꯧꯗꯕꯅꯤꯅꯅꯦ ꯑꯗꯨꯝ ꯑꯗꯨꯝ ꯃꯁꯥꯅ ꯃꯥꯡꯈꯤꯕ ꯍꯥꯏꯇꯥꯔꯦ ꯃꯥꯥꯏ ꯃꯥꯒꯤ ꯑꯦꯀꯥꯎꯟꯁꯦ ꯃꯥꯡꯅꯈꯤꯕ ꯑꯗꯨꯒꯤ ꯑꯩ ꯑꯃꯨꯛ ꯇꯧꯔꯒꯦ ꯑꯩꯒꯤ ꯇꯥꯛꯁ ꯂꯣꯢꯍꯟꯒꯦ ꯑꯝꯇ ꯊꯝꯃꯣ